ꯍꯜꯂꯣ ꯍꯜꯂꯣ ꯍꯥꯎ
ꯇꯥꯗꯦ ꯑꯣ ꯇꯥꯏꯌꯦ
ꯑꯦ ꯉꯏꯈꯣꯀꯣ ꯑꯩꯒꯤ ꯐꯣꯟꯁꯦ ꯐꫭꯟ ꯏꯁꯀ꯭ꯔꯤꯟꯗ ꯊꯣꯛꯄ ꯌꯥꯗ꯭ꯔꯦ ꯎꯝ ꯍꯦꯟꯆꯠꯂꯦꯍꯦ ꯆꯥꯛ ꯆꯥꯔꯕꯣ
ꯑꯣ ꯆꯥꯛ ꯆꯥꯔꯦ ꯅꯣꯏꯗꯤ ꯑꯁ ꯉꯁꯤꯗꯤ ꯀꯥꯡꯁꯣꯏ ꯆꯥꯏꯌꯦ ꯀꯔꯤ ꯀꯔꯤ ꯍꯞꯔꯒꯥ ꯎꯝ ꯅꯣꯏꯗꯤ ꯆꯥꯔꯕꯣ
ꯑꯩꯗꯤ ꯑꯃꯨꯛ ꯂꯝꯃꯦꯗ
ꯉꯟꯃꯟꯕꯒꯤ ꯆꯥꯡꯗꯣ
ꯉꯟꯗꯦꯍꯦ ꯍꯧꯖꯤꯛꯇꯪ ꯉꯥꯏꯔꯤ ꯆꯥꯕꯥ
ꯑꯥꯎ ꯍꯧꯖꯤꯛꯇ ꯆꯥꯔ ꯑꯃꯨꯛ ꯂꯥꯝꯕ
ꯎꯝ ꯑꯩꯒꯤ ꯗꯥꯁꯖꯦꯁꯟꯁꯦ ꯌꯥꯝ ꯊꯨꯕ
ꯑꯁ
ꯕꯨꯗꯤꯁꯦ ꯐꯃꯟꯕꯒꯤ ꯍꯦꯛ ꯆꯥꯕꯒ ꯍꯦꯛ ꯇꯨꯝꯕ
ꯑꯁ ꯅꯨꯡꯉꯥꯏꯃꯜꯂꯦꯍꯦ ꯑꯗꯨꯗꯤ
ꯎꯝ
ꯆꯥꯛꯇꯤ ꯐꯖꯅ ꯊꯣꯡꯗ꯭ꯔꯗꯤ ꯌꯥꯔꯣꯏ ꯑꯗꯨꯗꯤ
ꯑꯁ ꯑꯩꯗꯤ ꯑꯩꯗꯤ ꯑꯗꯨꯝ ꯆꯥꯕꯔꯣꯏꯔꯗꯤ ꯑꯃꯨꯛ ꯊꯣꯡꯉꯅꯤꯃꯨꯛ ꯆꯥꯊꯣꯛꯑꯅꯤꯃꯨꯛ ꯊꯣꯡꯉꯒ ꯆꯥꯔ ꯑꯃꯨꯛ ꯊꯣꯡꯉꯅꯤ ꯅꯣꯡꯃꯗ ꯆꯦꯡ ꯕꯦꯈꯥꯏ ꯑꯃ ꯆꯥꯕ ꯉꯝꯕ ꯃꯤꯅꯦ ꯑꯩꯗꯤ
ꯑꯩꯁ ꯆꯥꯛ ꯊꯣꯡꯒꯗꯧꯕꯁꯤꯗꯤ ꯐꯖꯅ ꯌꯥꯝ ꯋꯥꯗꯧꯔꯤꯗ
ꯋꯥꯗꯧꯔꯤ ꯅꯪ ꯑꯩ ꯅꯨꯄꯤ ꯑꯣꯏꯔꯗꯤ ꯅꯪ ꯈꯔ ꯑꯣꯠꯄꯤꯗꯧꯔꯤ ꯑꯩꯅ
ꯌꯥꯏ ꯌꯥꯏ ꯑꯩꯈꯣꯏꯒꯤ ꯍꯛꯆꯥꯡꯒꯤ ꯄꯣꯁꯇꯨꯁꯨ ꯈꯔ ꯃꯑꯣꯡ ꯇꯥꯅꯉꯥꯏꯒꯤ ꯐꯤꯒꯔꯗꯨ ꯅꯨꯡꯇꯤꯒꯤ ꯆꯥꯛ ꯑꯗꯨꯃ ꯊꯣꯡ ꯂꯩꯔꯗꯤ ꯐꯤꯒꯔ ꯇꯥꯔꯅꯤ ꯀꯩꯅꯣ
ꯐꯤꯒꯔꯒꯤꯗꯤ ꯀꯔꯤꯝ ꯋꯥꯔꫭꯔꯅꯨꯗ ꯍꯛꯆꯥꯡ ꯐꯔꯗꯤ ꯌꯥꯔꯦ ꯀꯩꯅꯣ
ꯑꯩꯁ ꯍꯛꯆꯥꯡꯁꯨ ꯐꯕ ꯐꯤꯒꯔꯁꯨ ꯄꯣꯁ ꯇꯥꯕ ꯍꯥꯏꯗꯤ ꯌꯥꯏꯗꯅꯥ
ꯅꯪ ꯐꯤꯒꯔꯗ ꯌꯥꯝ ꯆꯣꯞꯄ ꯃꯥꯟꯂꯤꯀꫭ
ꯑꯦꯁ ꯆꯣꯄ ꯅꯠꯇꯦꯍ‌ꯦ ꯑꯩꯅ ꯍꯥꯏꯗꯤ ꯐꯤꯒꯔꯗꯣ ꯑꯩꯈꯣꯏ ꯇꯥꯗꯅ ꯂꯩꯕꯗꯨꯗ ꯈꯔ ꯅꯪꯒꯤ ꯍꯥꯏꯕ ꯃꯑꯣꯡꯗꯨꯗ ꯑꯩꯈꯣꯏ ꯃꯌꯦꯡ ꯇꯥꯒꯅꯤ ꯍꯥꯏꯕ ꯋꯥꯅꯤꯗ
ꯐꯤꯒꯔꯗꯤ ꯑꯗꯨꯝ ꯑꯩꯒꯤꯁꯦ ꯐꯤꯒꯔ ꯐꯤꯒꯔꯗꯤ ꯌꯥꯝ ꯐꯩꯌꯦꯕꯀꯣ
ꯑꯧ
ꯄꯨꯛꯇꯤ ꯈꯔ ꯆꯥꯎꯋꯦ
ꯎꯝ ꯆꯥꯕꯅꯤꯅ ꯑꯗꯨꯕꯨꯗꯤ ꯄꯨꯛ ꯀꯤ ꯆꯥꯕꯗꯨꯗꯤ ꯆꯥꯕꯅꯤꯅ ꯎꯄꯥꯏ ꯂꯩꯇꯦꯅꯦ
ꯎꯄꯥꯏ ꯂꯩꯇꯦ
ꯎꯝ ꯆꯥꯔꯤꯉꯩꯗꯤ ꯑꯗꯨ ꯎꯝ
ꯆꯥꯔꯣꯅ ꯀꯝꯄꯅꯤꯅ ꯆꯥꯔꯣꯅ ꯁꯦꯝꯗꯣꯛꯑꯕ ꯆꯦꯡꯅꯤ
ꯃꯥꯟꯅꯤ
ꯎ ꯑꯣ ꯆꯥꯗ꯭ꯔꯅꯤ ꯑꯩꯈꯣꯏꯅ ꯆꯥꯔꯤꯁꯦ ꯃꯤ ꯑꯩꯗꯤ ꯅꯨꯡꯁꯤꯕꯀꯣ ꯑꯩꯅꯀꯣ ꯌꯥꯝ ꯅꯨꯡꯁꯤꯕ ꯍꯥꯏꯗꯤ ꯗꯨꯀꯥꯟ ꯐꯝꯕ ꯃꯤꯁꯤꯡꯁꯦ ꯌꯥꯝ ꯅꯨꯡꯁꯤꯕ ꯑꯗꯨꯗꯤ ꯑꯩꯈꯣꯏꯅ ꯆꯥꯛꯁꯦ ꯂꯩꯔꯒ ꯆꯥꯕꯤꯗ꯭ꯔꯗꯤ ꯃꯣꯏꯁꯨ ꯄꯩꯁꯥꯁꯦ ꯂꯥꯛꯑꯔꯣꯏꯗꯕꯅꯤꯅ ꯑꯩꯈꯣꯏꯅ ꯑꯗꯨꯝ ꯂꯩꯔꯒ ꯅꯨꯡꯁꯤꯕ ꯍꯥꯏꯗꯤ ꯎꯝ ꯍꯥꯏꯕꯗꯤ ꯀꯔꯤ ꯍꯥꯏꯒꯗꯕꯅꯣ ꯈꯪꯗꯦꯗ ꯑꯩꯒꯤ ꯋꯥꯈꯜꯗ ꯈꯟꯕ ꯉꯝꯗ꯭ꯔꯦ ꯇꯨꯝꯃꯒꯦ
ꯌꯥꯏ ꯑꯆꯨꯝꯕꯃꯛꯅꯦ ꯅꯪ ꯍꯥꯏꯗꯨꯁꯨ
ꯎꯝ
ꯆꯥꯕ ꯑꯃꯁꯨ ꯑꯃꯁꯨ ꯍꯥꯏꯕꯁꯤ ꯁꯤ ꯉꯥꯛꯇꯅꯤꯅꯦ
ꯑꯦ ꯁꯤ
ꯎꯝ ꯃꯤꯃ ꯈꯛꯇꯅꯁꯨ ꯌꯥꯕ ꯅꯠꯇꯦ
ꯑꯥ
ꯍꯥꯎ ꯀꯔꯤꯏꯕ
ꯅꯨꯡꯁꯤꯕ ꯀꯧꯋꯦꯕꯀꯣ ꯑꯗꯨꯒꯤꯅꯤꯗ ꯅꯪꯗꯤ ꯈꯪꯉꯝꯃꫭꯏꯅꯦ
ꯈꯪꯗꯦꯅꯦ ꯑꯩꯈꯣꯏꯁꯦ ꯅꯥꯎ ꯃꯆꯥꯅꯤꯅ
ꯃꯊꯪꯗꯗꯤ ꯍꯪꯉꯣꯀꯣ
ꯑꯥꯎ ꯉꯁꯤꯗꯒꯤ ꯍꯧꯔꯒ ꯈꯪꯖꯤꯟꯈ꯭ꯔꯦ ꯈꯪꯕ ꯑꯩꯁꯤꯁꯦ ꯎꯝ ꯀꯧꯗ꯭ꯔꯦ ꯀꯧꯗ꯭ꯔꯦ ꯍꯣꯔꯦꯟ ꯇꯨꯝꯕꯁꯨ ꯑꯗꯨꯝ ꯅꯤꯡꯁꯤꯡꯂꯒꯦ
ꯅꯪ ꯍꯦꯛ ꯀꯥꯎꯕ ꯃꯇꯝꯗ ꯑꯩꯉꯣꯟꯗ ꯐꯣꯟ ꯇꯧꯔꯛꯑꯣ ꯑꯩꯅ ꯅꯪꯕꯨ ꯅꯤꯡꯁꯤꯡꯕꯤꯒꯦ
ꯑꯣ ꯃꯥꯅꯦ ꯃꯥꯅꯦ ꯇꯧꯔꯗꯣꯏꯅꯦ ꯑꯗꯨꯗꯤ ꯁꯣꯏꯗ꯭ꯔꯕꯅꯦ ꯀꯩꯅꯣꯅꯦ
ꯌꯥꯝ ꯅꯨꯡꯁꯤꯕ ꯋꯥꯔꯤꯅꯦꯗꯥ
ꯍꯣꯏ ꯆꯨꯝꯕꯅꯤ ꯃꯤ ꯉꯥꯡꯕ ꯈꯨꯗꯤꯡꯃꯛꯇꯤ ꯅꯨꯡꯁꯤꯗꯕꯗꯤ ꯀꯔꯤ ꯍꯥꯏꯔꯨꯅꯤ ꯅꯠꯇ꯭ꯔꯣ ꯋꯥꯍꯩ ꯉꯥꯡꯕ ꯈꯨꯗꯤꯡ ꯅꯨꯡꯁꯤꯕꯗꯤ ꯑꯗꯨꯝ ꯃꯤꯅ ꯍꯥꯏꯕꯤꯕ ꯍꯥꯏꯁꯤꯗꯤ ꯇꯥꯒꯗꯧꯕꯅꯦꯕ
ꯃꯥꯅꯦ ꯃꯥꯅꯦ
ꯎꯝ
ꯅꯨꯡꯁꯤꯕ ꯋꯥꯔꯤꯅꯦ ꯑꯗꯨꯅ ꯅꯨꯡꯁꯤꯒꯗꯧꯅꯦ ꯋꯦꯗꯔꯗꯤ ꯅꯨꯡꯉꯥꯏꯌꯦꯗ ꯍꯧꯖꯤꯛꯇꯤ
ꯍꯧꯖꯤꯛꯄꯣ
ꯎꯝ
ꯅꯨꯡꯁꯥ ꯁꯥꯏꯔꯣ
ꯁꯥꯗꯦ ꯅꯣꯡꯁꯨ ꯆꯨꯗꯦ ꯅꯨꯡꯁꯥꯁꯨ ꯁꯥꯗꯦ
ꯆꯞ ꯆꯥꯔꯒ ꯅꯨꯡꯉꯥꯏꯔꯤꯕ
ꯎꯝ ꯆꯥꯛꯁꯨ ꯆꯥꯔꯦ
ꯎꯝ ꯑꯗꯨꯗꯤ ꯄꯣꯊꯥꯕ ꯈ꯭ꯋꯥꯏꯗꯤ ꯅꯨꯡꯉꯥꯏꯕ ꯋꯦꯗꯔ ꯑꯣꯏꯔꯦꯅꯦ
ꯎꯝ ꯅꯪꯗꯤ ꯑꯩꯕꯨ ꯅꯨꯡꯁꯤꯗꯕ꯭ꯔꯣ
ꯍꯩꯁ ꯅꯨꯡꯁꯤꯃꯟꯗꯅ ꯀꯣꯜ ꯇꯧꯔꯛꯏꯁꯤꯗꯤ
ꯍꯣꯏ ꯑꯗꯨꯃꯥꯏꯅ ꯍꯥꯏꯔꯗꯤ ꯇꯨꯃꯤꯟ ꯂꯥꯡꯉꯣ ꯇꯨꯃꯤꯟꯅ ꯉꯥꯡꯉꯣꯟ ꯅꯪꯒꯤ ꯃꯤꯅ ꯇꯥꯈꯤꯅꯤ
ꯍꯥ
ꯃꯤꯅ ꯇꯥꯒꯅꯦꯕ ꯂꯣꯟꯅ ꯍꯥꯏꯌꯣꯕ
ꯅꯪꯒꯤ ꯉꯥꯡꯕꯁꯦ ꯆꯞꯄꯦꯅꯦ ꯀ꯭ꯔꯤꯔꯥ
ꯂꯣꯟꯅ ꯍꯥꯏꯌꯨ ꯍꯥꯏꯕꯅꯦ ꯇꯞꯅ ꯍꯥꯏꯌꯨ ꯍꯥꯏꯕꯅꯦ ꯅꯃꯥꯟꯅꯕꯤꯁꯤꯡꯅ ꯇꯥꯔꯗꯤꯅꯦ ꯑꯃꯨꯛ ꯅꯨꯡꯉꯥꯏꯔꯣꯏꯕ
ꯑꯩꯁ ꯂꯣꯟꯅ ꯍꯥꯏꯔꯣꯏꯁꯦꯍꯦ ꯅꯨꯡꯁꯤꯕꯗꯨ ꯂꯣꯟ ꯂꯣꯟ ꯍꯥꯏꯕ ꯌꯥꯗꯦꯍ ꯊꯋꯥꯏ ꯊꯃꯣꯏ ꯅꯥꯒꯅꯦꯕ ꯐꯣꯡ ꯐꯣꯡ ꯍꯥꯏꯒꯗꯕꯅꯤ ꯀꯩꯅꯣꯅꯤ ꯂꯣꯅꯨ ꯑꯦ ꯀꯗꯤ
ꯅꯪꯒꯤ ꯊꯃꯣꯏꯗꯒꯤ ꯍꯛꯆꯥꯡꯗꯒꯤ ꯄꯨꯝꯅꯃꯛꯇꯒꯤ ꯊꯣꯛꯂꯛꯑꯒ ꯍꯥꯏꯔꯤꯔꯣ ꯍꯧꯖꯤꯛꯒꯤꯗꯣꯁꯦ ꯇꯥꯄ ꯇꯥꯕ꯭ꯔꯣ ꯍꯜꯂꯣ ꯇꯥꯄꯣ ꯇꯥꯔꯕꯔꯣ ꯍꯜꯂꯣ ꯇꯥꯔ꯭ꯕꯣ ꯎꯝ ꯍꯝ ꯆꯥꯛ ꯆꯥꯔꯕꯣ ꯎꯝ ꯎꯝ ꯎꯝ ꯎꯝ ꯇꯥꯕ꯭ꯔꯣ ꯇꯕ꯭ꯔꯣ